ꯍ
ꯑꯗꯣ ꯑꯅꯝꯕꯅ ꯍꯪꯉꯛꯑꯣ ꯑꯁꯤꯗ ꯑꯗꯩꯗꯤ ꯃꯥꯒꯤ ꯄ꯭ꯔ ꯄ꯭ꯔꯣꯗꯛꯇ ꯍꯥꯏꯔꯒ ꯀꯔꯤꯅꯣ ꯈꯔ ꯌꯥꯎꯔꯤꯁꯤꯅ
ꯅꯦ ꯑꯩ ꯀꯩꯅꯣꯝꯨ ꯌꯥꯎꯅꯤꯡꯉꯕ ꯑꯇꯣꯞꯄ ꯅꯪ ꯑꯇꯣꯞꯄ ꯈꯪꯕ ꯂꯩꯔꯁꯨꯅꯦ ꯕꯤꯖꯤꯅꯦꯁ ꯀ꯭ꯂꯥꯁꯀꯨꯝꯕꯒꯤ ꯑꯣꯏꯕ ꯀꯣꯔꯁꯀꯨꯝꯕ ꯍꯥꯏꯗꯤ ꯆꯍꯤ ꯑꯃ ꯑꯗꯨꯃꯥꯏꯅ ꯇꯝꯕ ꯌꯥꯕ
ꯑꯦꯁ ꯑꯗꯨꯗꯣ ꯀꯩꯅꯣꯒꯤꯗ ꯎꯝ ꯑꯦꯝ ꯌꯨꯒꯤꯗꯅꯦ ꯕꯤꯖꯤꯅꯦꯁꯀꯤ ꯃꯥꯒꯤ ꯐꯥꯏꯅꯥꯟꯁꯀꯤꯝ ꯂꯩꯕ ꯄꯩꯁꯥꯗꯣ ꯌꯥꯝ ꯆꯥꯎꯕ
ꯍꯣꯏꯗꯤ ꯑꯗꯨꯗ ꯒꯣꯔꯃꯦꯟꯒꯤꯗ ꯂꯩꯔꯗꯤ ꯑꯗꯨꯒꯨꯝꯕ ꯇꯝꯕ ꯌꯥꯏꯗꯅ ꯑꯩ ꯑꯗꯨꯁꯨ ꯌꯥꯝ ꯇꯝꯅꯤꯡꯉꯦ ꯕꯤꯖꯤꯅꯦꯁꯀꯤ ꯑꯥꯏꯗꯤꯌꯥ ꯌꯥꯝ
ꯑꯗꯨ ꯍꯧꯖꯤꯛꯀꯤꯅꯦ ꯎꯝ ꯑꯩꯈꯣꯏ ꯇꯅꯔꯝꯗꯣ ꯀꯔꯤ ꯐꯤ ꯃꯝꯗ ꯍ ꯍꯥꯎꯈꯔꯦ ꯑꯩ ꯃꯃꯥ ꯍꯟꯗꯛꯀꯤ ꯇꯧꯔꯝꯕꯅꯦꯕ ꯃꯣꯏꯅ ꯑꯦꯠꯃꯤꯁꯟꯒꯤ ꯐꯤꯗꯣ ꯌꯦꯡꯉꯣꯏ ꯌꯦꯡꯉꯨꯅꯦ ꯑꯦꯗꯃꯤꯁꯟ ꯐꯤꯁꯦ ꯂꯨꯄꯥ ꯂꯤꯁꯤꯡ ꯀꯨꯟꯒ ꯍꯨꯝꯗꯔꯒ ꯑꯗꯨꯝ ꯑꯣꯏꯈꯤꯕꯣ ꯑꯣ ꯑꯗ ꯑꯗ ꯄꯩꯁꯥꯁꯨ ꯆꯥꯎꯗ꯭ꯔꯥ ꯑꯗ ꯑꯩꯈꯣꯏꯗ ꯑꯣꯏꯅꯕꯨꯗꯤ ꯊꯕꯛ ꯐꯪꯕꯒꯤ ꯊꯕꯛ ꯐꯪꯕꯒꯤ ꯆꯥꯡꯁꯦ ꯍꯣꯏ ꯑꯗꯨ ꯁꯦꯃꯤꯁꯇꯔ ꯈꯨꯗꯤꯡ ꯍꯧꯖꯤꯛ ꯊꯤ ꯇꯣꯏꯅꯦꯕ ꯑꯗ ꯊꯕꯛ ꯐ ꯃꯒꯤ ꯆꯥꯟꯁꯦ ꯑꯗꯣ ꯍꯟꯗ꯭ꯔꯦꯠ ꯄꯔꯁꯦꯟ ꯑꯗꯨꯝ ꯍꯟꯗ꯭ꯔꯦꯠ ꯄꯔꯦꯟ ꯑꯣꯏ ꯍꯥꯏꯌꯦꯕꯀꯣ ꯕꯤꯖꯤꯅꯦꯁ ꯂꯥꯏꯟꯅꯦꯕ ꯃꯥꯏ ꯐꯥꯏꯅꯥꯟꯁ ꯌꯥꯎꯔꯏꯗꯣ ꯑꯗꯣ ꯄꯩꯁꯥꯗꯤ ꯌꯥꯝ ꯆꯥꯎꯕ ꯑꯗꯣ ꯑꯩꯈꯣꯏꯗꯅ ꯑꯗꯨ ꯇꯝꯒꯦ ꯇꯝꯃꯣ ꯅꯪ ꯑꯗꯨ ꯀꯥꯟꯅꯔꯛꯀꯅꯤꯅ ꯍꯥꯏꯕꯅꯦꯕ ꯑꯗ ꯄꯩꯁꯥꯗꯨꯒꯤ ꯃꯇꯨꯡ ꯏ ꯃꯇꯨꯡꯏꯟꯅ ꯑꯩꯅꯁꯨ ꯆꯥꯎꯃꯜꯂꯒꯗꯤ ꯄꯩꯁꯥꯁꯨ ꯄꯥꯝꯃꯔꯕ
ꯎ ꯄꯩꯁꯥ ꯆꯥꯎꯔꯗꯤ ꯉꯝꯃꯣꯏꯕ ꯑꯩꯈꯣꯏꯁꯦ
ꯍꯧꯖꯤꯛꯅꯦ ꯁꯨꯝ ꯈꯜꯂꯛꯄꯅꯦ ꯄꯩꯁꯥ ꯌꯥꯝ ꯆꯥꯎꯔꯒ ꯇꯧꯕꯁꯦ ꯁꯨꯡꯝ ꯁꯨꯡꯇꯧ ꯇꯣꯛꯈ꯭ꯔꯦ ꯈ ꯊꯦꯕꯥꯏ ꯌꯨꯝꯒꯤꯁꯨ ꯈꯟꯗꯦ ꯌꯥꯄꯣꯟꯇꯦ
ꯃꯥ
ꯇꯧꯅꯤꯡꯉꯦꯅ ꯄꯪꯇꯧ ꯇꯧꯕ ꯌꯥꯕ ꯅꯠꯇꯦ
ꯎꯝ ꯑꯗꯨ ꯀꯣ ꯑꯁꯤꯒꯤꯁꯦ ꯑꯩꯈꯣꯏ ꯑꯩꯈꯣꯏꯕꯥꯅꯁꯦ ꯀꯣꯜ ꯇꯧꯅꯔꯤꯁꯦ ꯁꯤꯁꯦ ꯀꯩꯅꯣ ꯇꯧꯋꯦ ꯃꯤꯅꯤꯠ ꯍꯦꯜꯂꯒꯗꯤ ꯆꯥꯇ꯭ꯔꯦꯠꯀꯤ ꯃꯊꯛꯇ ꯂꯩꯕꯁꯦ ꯇꯧꯋꯦ ꯍꯥꯏꯕ ꯁꯤ ꯄꯖꯦ
ꯑ ꯆꯥꯗ꯭ꯔꯤ ꯑꯗꯨꯒꯦ
ꯆꯠꯇ꯭ꯔꯦ ꯍꯥꯏꯗꯤ ꯑꯩꯈꯣꯏ ꯃꯤꯠ ꯇꯔꯥꯃꯨꯛꯇꯪ ꯁꯥꯕꯁꯦ ꯀꯝꯄꯜꯁꯔꯤꯒ ꯅꯠꯇ ꯃꯤꯠ ꯇꯔꯥ ꯍꯦꯟꯕ ꯌꯥꯕ ꯃꯥ ꯍꯦꯜꯂꯗꯤ ꯃꯣꯏ ꯍꯥꯏꯗꯤ ꯀꯩꯅꯣ ꯅꯝꯕꯔ ꯊꯣꯛꯨꯏꯗꯅ ꯁꯤꯛꯁ ꯐꯤꯐꯇꯤ ꯀꯥꯏꯅ ꯊꯣꯛ ꯊꯣꯛꯄꯗꯣ ꯑꯗꯨꯗꯣ ꯑꯩꯈꯣꯏ ꯍꯧꯛ ꯃꯤꯠ ꯇꯔꯥꯊꯣꯏ ꯇꯔꯥꯅꯤꯊꯣꯏ ꯁꯨꯈꯤꯗꯣꯏꯅ ꯁꯕꯦꯟ ꯍꯟꯗ꯭ꯔꯦꯗ ꯀꯌꯥꯅꯣꯝ ꯑꯣꯏꯍꯧꯋꯦ ꯁꯤꯗ ꯑꯣꯏꯌꯦꯦ ꯀꯥ ꯆꯥꯠꯄ ꯃꯣꯏꯁꯦ ꯀꯃꯥꯏꯅ ꯇꯧꯖꯥꯠꯣ
ꯈꯟꯖꯁꯤꯗꯗꯕ ꯀꯗꯤ ꯒ꯭ꯌꯥꯟ ꯇꯥꯗꯤ ꯌꯥꯎꯔꯤꯕ ꯑꯗꯨꯣ
ꯎꯝ ꯎ ꯂꯣꯏ ꯁꯥꯟꯅꯔꯤꯕ ꯍꯥꯏꯗ
ꯑꯗꯨ ꯅꯣꯏ ꯃꯃꯣ ꯅꯣꯏ ꯃꯃꯣ ꯍꯥꯏꯕ꯭ꯔꯥ ꯀꯩꯅꯣ
ꯇꯥꯃꯣ ꯇꯥꯃꯣ
ꯍꯣꯏ ꯑꯗꯨꯗ ꯐꯖꯅ ꯍꯪꯉꯛꯑꯣ ꯑꯗꯨꯗꯨꯒꯅꯦ ꯃꯣꯏꯅ ꯅꯣꯏꯅ ꯁꯥ ꯅꯣꯂꯦꯖ ꯂꯩꯅꯤꯡꯉꯒꯅ ꯅꯣꯏꯅ ꯆꯠꯆꯔꯒ ꯍꯪꯒꯁꯨ ꯍꯪꯉꯨꯁꯨ ꯍꯥꯏꯔꯁꯨꯅꯦ ꯑꯗꯨꯝ ꯃꯉꯣꯟꯗ ꯐꯖꯅ ꯍꯥꯏ ꯏꯁꯇꯦꯅꯣ ꯈꯛꯇꯪ ꯅꯠꯇꯅ ꯆꯇꯦꯅꯣ ꯌꯥꯝ ꯂꯩꯈꯥꯏ ꯇꯥꯔꯛꯑꯣꯕ ꯁꯤꯅ ꯑꯃꯨꯛ ꯊꯕꯛ ꯀꯤꯜꯂ ꯍꯥꯏꯅꯤꯗꯅ ꯑꯗꯨꯒ ꯀꯩꯒꯨꯝꯕ ꯑꯇꯣꯞꯄ ꯍꯥꯏꯗꯤ ꯏꯁꯇꯦꯠꯣ ꯅꯠꯇ꯭ꯔꯒꯁꯨ ꯑꯇꯣꯞꯄ ꯀꯩꯀꯥ ꯑꯩꯈꯣꯏꯗ ꯅꯨꯡꯉꯥꯏꯗꯧꯕ ꯍ ꯊꯕꯛ ꯐꯪꯕꯗꯨꯁꯨ ꯄꯔꯃꯅꯦꯟ ꯑꯃ ꯑꯣꯏꯗꯧꯕ ꯊꯕꯛ ꯐꯪꯕꯗꯨꯁꯨ ꯂꯥꯏꯒꯗꯕ ꯄꯣꯠꯇꯣ ꯑꯗꯨꯗꯣ ꯍ ꯀꯩꯅꯣ ꯇꯧꯔꯣꯅ ꯍꯥꯏꯌꯣꯕ
ꯑꯗꯣ ꯃꯥ ꯃꯥꯒꯤꯗꯤꯅꯦ ꯑꯩꯈꯣꯏ ꯇꯥꯃꯣꯒꯤ ꯆꯪꯕ ꯌꯥꯕ ꯑꯗꯒꯤ ꯅꯣꯏ ꯍꯧꯖꯤꯛ ꯀꯩꯅꯣ ꯇꯧꯔꯤꯁꯦ ꯗꯤ ꯁꯤ ꯑꯦ ꯀꯩꯀꯥ ꯇꯝꯕꯩꯁꯦ ꯑꯩ ꯃꯉꯣꯟꯗ ꯍꯪꯉꯗꯣꯏꯅꯦ ꯃꯥ ꯑꯗꯨꯝ ꯐꯖꯅ ꯍꯥꯏꯔꯛꯀꯅꯦꯕ ꯁꯤ ꯇꯝꯨ ꯁꯤ ꯇꯝꯨꯣꯠꯂꯣꯠꯂꯨ ꯑꯗꯨꯗꯨ ꯂꯣꯏꯅꯗꯤ ꯍꯥꯏꯊꯔꯛꯀꯅꯤ ꯈꯪꯉꯕ ꯃꯉꯣꯟꯗ ꯍꯪꯉꯗꯤ ꯜꯀꯤ ꯊꯥꯕ꯭ꯔꯥ ꯊꯥꯗꯕ꯭ꯔꯅꯀꯣ ꯍꯥꯏꯐꯦꯠꯀ ꯍꯪꯉꯛꯑꯗꯤꯀꯣ ꯑꯗꯨꯃ ꯑꯇꯣꯞꯄꯒꯤꯁꯨ ꯑꯩꯉꯣꯟꯗ ꯑꯗꯨꯝ ꯊꯥꯔꯛꯑꯦꯕ ꯁꯤ ꯌꯦꯡꯉꯣ ꯁꯤ ꯌꯦꯡꯉꯨꯅ ꯑꯦ ꯃꯥꯁꯨ ꯋꯥꯔꯤ ꯌꯥꯝ ꯀꯟꯅ ꯁꯥꯕꯗ ꯍꯥꯏꯗꯤ ꯀꯣꯏꯇꯛ ꯇꯧꯕꯗ ꯑꯗꯨꯒꯤ ꯁꯨꯝ ꯁꯥꯥꯡ ꯉꯝꯗꯕꯩ ꯋꯥꯅꯦꯕ
ꯍꯧꯖꯤꯛꯇꯗꯤ ꯀꯣꯏꯕ ꯀꯥꯟꯅꯗꯦ
ꯑꯩꯈꯣꯏꯕ ꯀꯅꯗꯤ
ꯑꯗꯨꯅꯦ ꯍꯥꯏꯗꯤ ꯑꯩꯅ ꯍꯧꯖꯤꯛ ꯈꯜꯂꯤꯁꯦ ꯑꯇꯩ ꯀꯩꯅꯣ
ꯎꯝ ꯅꯠꯇꯦ ꯀꯥꯟꯅꯗꯦ ꯀꯣꯏꯕ ꯀꯥꯟꯅꯗꯦ ꯍꯪꯕꯨꯗꯤ ꯍꯪꯒꯗꯕꯅꯤ ꯑꯩ ꯉꯥꯛꯇꯪ ꯂꯩꯔꯒ ꯍꯪꯒꯦꯅ ꯇꯧꯕꯅꯦ ꯅꯪꯒꯤ ꯊꯥꯟ ꯇꯥꯊꯣꯛꯑ ꯑꯩꯁꯦ ꯂꯥꯁ ꯑꯣꯞꯁꯟꯗ ꯊꯝꯒꯦ ꯇꯧꯕ ꯑꯩꯅ
ꯍ ꯁꯪ ꯀ ꯑꯗꯨ ꯑꯗꯨ ꯑꯗꯨ ꯎꯀ ꯍꯥ
ꯑꯁꯨꯝꯒꯥꯎꯒ ꯁꯦꯠꯂꯒ ꯅꯧ ꯅꯧ ꯂꯥꯏꯔꯤꯛ ꯇꯝꯕꯒꯤ ꯍꯥꯏꯗꯤ ꯑꯩꯈꯣꯏ ꯍꯥꯟꯅ ꯂꯥꯏꯔꯤꯛ ꯇꯝꯕꯗ ꯑꯥꯏ ꯗꯤꯒ ꯌꯥꯜꯂꯀꯥꯟꯗ ꯆꯠꯂꯝꯃꯤꯗꯅ
ꯎꯝ
ꯑꯗꯨꯗꯣ ꯍꯧꯖꯤꯛ ꯅꯧꯅꯨꯛ ꯑꯃꯨꯛꯀ ꯑꯃꯨꯛ ꯁꯦꯠꯂꯒ ꯅꯧꯅ ꯑꯃꯨꯛ ꯇꯝꯕꯒꯤꯗꯣ ꯑꯗꯨꯒꯤ ꯐꯤꯂꯤꯡꯗꯣ ꯌꯥꯝ ꯂꯩꯍꯟꯅꯤꯡꯉꯦ ꯈꯪꯗ꯭ꯔꯅꯦ ꯀꯩꯅꯣ ꯃꯇꯝ ꯆꯠꯂꯤ ꯥꯏꯗꯣ ꯆꯥꯛꯑꯦ ꯍꯥꯏꯕ ꯑꯗꯨꯗꯨ ꯂꯩꯅꯤꯡꯉꯦ ꯍꯥꯏꯕ ꯑꯩꯁꯨ
ꯅ ꯄꯣꯄ ꯏꯕꯤ ꯍꯥꯡ ꯀꯣꯠꯇ ꯆꯂ ꯀ ꯀꯊ ꯂꯨꯕꯗꯤ ꯌꯥꯔ ꯄꯣ ꯑꯣ ꯑ ꯇꯃꯤꯗꯨꯗꯤꯗꯤꯁꯤꯦ ꯀꯥ ꯑꯣ ꯊꯥ ꯆꯍꯤ ꯑꯅꯤꯒꯤꯔꯣ ꯆꯍꯤ ꯃꯔꯔꯛ
ꯎꯝ ꯊꯥ ꯇꯔꯨꯛꯣꯏꯅꯦ
ꯍꯗꯤꯁꯤꯑꯕꯣ
ꯎꯝ
ꯑꯩ ꯅꯪ ꯆꯍꯤ ꯑꯃ ꯇꯝꯃꯦꯔꯗꯤ
ꯂ ꯅꯠꯇꯦ ꯍꯥꯠꯇꯔꯀꯗ ꯆꯔꯨꯛ ꯍꯥꯏ ꯃꯥꯂ ꯑꯗꯨꯝ ꯇꯔꯦꯠ ꯅꯤꯄꯥꯜ ꯆꯪꯕꯅꯤ
ꯑꯦꯁꯨ ꯌꯥꯝ ꯀꯃꯥꯏ ꯀꯃꯥꯏꯅ ꯇꯧꯒꯦ ꯌꯥꯝ ꯂꯨꯕ꯭ꯔꯣ
ꯑꯦꯛꯖꯥꯝ ꯂꯨꯕ ꯍꯥꯏꯁꯦ ꯍꯧꯕꯒ ꯑꯗꯨꯝ ꯅꯣꯠꯇꯍꯧꯔ ꯎ ꯎꯝ ꯅꯣꯏ ꯑꯣꯖꯥꯅꯅꯦ ꯎꯝ ꯄ꯭ꯔꯦꯛꯇꯤꯀꯦꯜ ꯉꯥꯛꯇ ꯇꯥꯛꯄꯁꯨ ꯂꯩꯕꯅꯦꯕꯀꯣ ꯑꯗꯨꯒ ꯑꯩꯈꯣꯏꯗꯤ ꯄ꯭ꯔꯦꯛꯇꯤꯀꯦꯜ ꯉꯇ ꯇꯥꯛꯑꯦꯕ ꯑꯗꯨꯒ ꯄ꯭ꯔꯦꯛꯇꯤꯀꯦꯜ ꯇꯥꯛꯏꯗ ꯐꯥꯎꯗꯤ ꯐꯩ ꯄ꯭ꯔꯦꯛꯇꯤꯀꯦꯜ ꯇꯥꯛꯑꯒꯅꯦ ꯑꯩꯈꯣꯏ ꯑꯗꯨꯝ ꯍꯧꯕꯗꯒꯤ ꯏꯁꯥꯒꯤ ꯀꯝꯄ꯭ꯌꯨꯇꯔ ꯑꯃ ꯑꯗꯨꯝ ꯄꯥꯏꯍꯜꯂꯒ ꯊꯝꯈꯨꯔꯦꯕ ꯑꯇꯣꯞꯄ ꯅꯤꯂꯤꯛ ꯀꯩꯀꯔꯥꯗꯗꯤꯅꯦ ꯋꯥꯏꯍꯟꯗꯕꯅꯦꯕ ꯀꯩꯅꯣ ꯀ꯭ꯂꯥꯁ ꯑꯣꯏꯅ ꯐꯖꯅ ꯇꯧꯋꯦꯗꯅ ꯑꯗꯨꯗꯣ ꯄ꯭ꯔꯦꯛꯇꯤꯀꯦꯜ ꯌꯥꯕꯩ ꯋꯥꯅꯦꯕ ꯄꯨꯡ ꯄꯨꯡꯒꯤ ꯑꯣꯏꯅ ꯌꯥꯜꯂꯦ ꯍꯥꯏꯕ꯭ꯔꯥ ꯀꯩꯅꯣꯝ ꯍꯥꯏꯕꯅꯦ ꯃꯣꯏꯒꯤꯗꯤ ꯑꯗꯣ ꯑꯩꯈꯣꯏꯒꯤꯗꯤ ꯄ꯭ꯔꯦꯛꯇꯤꯀꯦꯜ ꯉꯥꯛꯇꯅꯦꯕ ꯇꯧꯔꯤꯁꯦ ꯑꯗꯨꯏꯗꯨꯗ ꯑꯣꯖꯥꯅ ꯇꯥꯛꯄꯗꯣ ꯇꯥꯛꯄ ꯍꯦꯛ ꯂꯣꯏꯔꯒ ꯑꯩꯈꯣꯏꯅ ꯌꯦꯡꯉꯒ ꯌꯦꯡꯉꯒ ꯂꯣꯏꯅ ꯏꯁꯤꯜꯍꯥꯎꯕ ꯑꯗꯨ ꯌꯦ ꯑꯦꯛꯖꯥꯝ ꯇꯧꯔꯝꯗꯥꯏ ꯐꯠꯄ ꯑꯗꯨꯝ ꯂꯥꯛꯑꯦ ꯀꯥꯎꯕꯁꯤꯡꯗꯣ ꯑꯗꯣ ꯁꯨꯡꯄ ꯑꯄꯥꯗꯕꯤ ꯊꯥꯏꯌꯦꯕ ꯑꯩꯗꯣ ꯑꯗꯨꯝ ꯑꯗꯨꯝ ꯎꯗꯤ ꯂ ꯎ ꯈꯠꯄ ꯄꯣꯠ ꯉꯥꯛꯇ ꯑꯣꯏꯗꯣꯏꯅꯦꯕ ꯀꯥꯎꯗꯣꯏꯅꯦꯕ ꯅꯪꯗꯣ ꯈꯔ ꯃꯅ ꯑꯃꯅ ꯉꯥꯛꯇ ꯑꯣꯏꯕꯒꯤ
ꯑꯗꯨꯝ ꯏꯔꯥꯏ ꯂꯥꯏ ꯂꯅ ꯍꯪꯉꯛꯇꯣꯏꯁꯦ ꯎꯝ ꯁꯣꯔꯠꯀꯠ ꯀꯩꯩꯅꯣ ꯀꯟꯇ꯭ꯔꯣꯜ ꯄ꯭ꯂꯁ ꯀꯩꯩꯅꯣ ꯑꯗꯣ ꯀꯟꯇ꯭ꯔꯣꯜ ꯄ꯭ꯂꯁ ꯁꯤ ꯀꯟꯇ꯭ꯔꯣꯜ ꯄ꯭ꯂꯁ ꯑꯦꯁ ꯀꯟꯇ꯭ꯔꯣꯜ ꯄ꯭ꯂꯁ ꯑꯦꯟ ꯑꯗꯨꯃꯥꯏꯅ ꯄꯕꯤꯔꯛꯇꯣꯏꯅꯦꯕ ꯑꯗ ꯀꯟꯐ꯭ꯌꯨꯁ ꯆꯠꯇꯣꯏ ꯑꯗꯨ ꯆꯞ ꯆ ꯃꯣꯕꯅꯤꯅ
ꯆꯨꯁꯇ
ꯎꯝ ꯀꯝꯄꯌꯨꯇꯔ ꯊꯥꯗꯣꯏꯅꯦ
ꯎꯝ
ꯇ꯭ꯔꯤꯄꯜ ꯁꯤꯁꯤꯅꯦ ꯀꯝꯄ꯭ꯌꯨꯇꯔ ꯊꯥꯑꯅꯦꯕ ꯅꯦꯠꯇ ꯆꯠꯂꯒ ꯝ ꯑꯗꯣ ꯑꯗꯨꯝ ꯇꯥꯛꯇꯦ ꯇꯥꯛꯄꯅꯦ ꯑꯩꯁꯤꯗꯤ ꯂꯣꯏ ꯇꯥꯛꯂꯛꯑꯦ ꯆꯥ ꯇꯣꯁꯤ ꯌꯥꯔ ꯑꯩꯒꯤꯗ ꯂꯥꯁ ꯗꯦ ꯇꯥꯏꯌꯦꯕ ꯑꯩꯒꯤ ꯑꯩꯒꯤꯗꯤ ꯇꯥꯛꯂꯛꯑꯕ ꯗꯥꯎ ꯌꯥꯕꯒꯤ ꯑꯣ ꯗꯣꯏ ꯑꯣꯏꯅ ꯏꯟꯗꯤꯗꯤꯖꯤꯅꯦꯇꯔ ꯇꯥꯛꯑꯀꯥꯟꯗꯗꯤ ꯇꯥꯛꯇꯦ ꯍꯥꯏꯌꯦꯕ
ꯑꯝ
ꯃꯥꯕꯨꯗꯤ ꯃꯍꯤꯛꯅꯦ ꯇꯥꯛꯑꯣꯏ ꯐꯠꯇꯕꯅꯤꯅ
ꯎ
ꯑꯩꯅ ꯅꯪꯕꯨꯗꯤ ꯐꯠꯇꯕꯅ ꯇꯥꯎꯋꯦꯅ
ꯍ ꯀꯦ ꯑꯩ ꯍꯥꯏ
ꯃꯣꯏꯁꯨꯦ ꯐꯣꯇꯣ ꯊꯛ ꯅꯝꯃꯦꯗ ꯑꯗꯨꯒ ꯑꯣꯟꯂꯥꯏꯟꯁꯦ ꯁꯠ ꯁꯠ ꯁꯠ ꯊꯤꯔꯦ ꯊꯤꯔꯦ ꯍꯥꯏꯅ ꯇꯥꯛꯇꯣꯏꯁꯦ ꯑꯗꯨꯒ ꯀꯩꯅꯣꯒꯤꯅ ꯑꯃꯨꯛ ꯗꯤ ꯁꯤ ꯑꯦꯒꯤꯅ ꯑꯃꯨꯛ ꯀꯩꯅꯣ ꯍꯧꯖꯤꯛꯀꯤ ꯏꯟꯁꯇꯤꯇ꯭ꯌꯨꯠ ꯃꯐꯝꯗ ꯑꯗꯨꯝ ꯊꯥꯖꯗꯣꯏꯅꯦꯕ ꯑꯗꯨꯒ ꯃꯥꯗꯤ ꯀꯝꯄ꯭ꯌꯨꯇꯔ ꯊꯥꯔꯣꯏ ꯀꯩꯅꯣ ꯑꯗꯨꯝ ꯊꯥꯗꯣꯏꯕ ꯑꯣꯔ ꯆꯁ ꯑꯗꯨꯁꯨ ꯆꯨꯁ ꯉꯥꯛꯇ ꯑꯣꯏꯗꯣꯏꯅꯤ
ꯑꯩ ꯗꯣꯛꯇ꯭ꯔꯣ ꯑ ꯇꯧꯒꯦ ꯇꯧꯔꯤꯀꯥꯟꯗ ꯀꯨꯟꯖꯥꯅꯗꯤ ꯍꯧꯔꯝꯕꯅꯦꯕ ꯍꯣꯏ ꯇꯦꯟꯁꯟ ꯂꯣ ꯀꯩꯕ ꯃꯌꯥꯝ ꯂꯩꯈꯤꯕꯅ ꯏꯁꯥꯗꯤ ꯍꯦꯛ ꯍꯦꯟꯗꯕꯤ ꯑꯗꯨꯝ ꯇꯧꯕꯤꯔꯣ
ꯎꯝ
ꯑꯗꯨ ꯇꯧꯈꯤꯕꯅꯦ ꯑꯩꯅ ꯇꯣꯡꯈꯤꯕꯅꯦꯕ
ꯀꯨꯟꯖꯥꯅꯤꯒ ꯑꯩꯒ ꯊꯦꯡꯅꯩꯗꯣ ꯂꯣꯏꯔꯝꯗꯥꯏ ꯑꯗꯨꯗꯣ ꯅꯪꯁꯦ ꯑꯩꯅꯅꯦ ꯑꯗꯨ ꯃꯐꯝꯗꯨ ꯂꯥꯛꯇꯤ ꯂꯥꯛꯈꯤꯕ ꯃꯥꯜꯂꯦ ꯇ ꯇ
ꯑꯩꯕꯨ ꯑꯣꯏꯟꯗ꯭ꯔꯦꯁꯤ ꯆꯪꯗ꯭ꯔꯤꯕꯀꯣ
ꯎꯝ
ꯀꯩꯅꯣ ꯂꯥꯎꯇ꯭ꯔꯤꯕ
ꯑꯁ ꯑꯩ ꯅꯪ ꯈꯣꯡ ꯃꯅꯕ ꯍ ꯑꯩ ꯅꯪ ꯇꯝꯉꯃꯤꯁꯤꯅ ꯑꯩꯅ ꯈꯜꯂꯤꯁꯦ
ꯍꯥꯥ ꯑꯣ
ꯅꯪ ꯌꯥꯝ ꯃꯥꯜꯂꯦꯕ
ꯄꯣꯏꯇꯔꯦꯁꯇꯒ ꯂꯥꯛꯆꯒꯗ꯭ꯔꯦ ꯑꯩꯩꯅ ꯈꯜꯂꯤꯅꯦ ꯍꯥꯏꯗꯤ ꯑꯩꯅ ꯈꯜꯂꯤꯁꯦ ꯎꯝ ꯂꯝꯐꯦꯜ ꯕꯖꯥꯔ ꯃꯅꯨꯡꯗꯒꯤ ꯇꯝꯃ ꯃꯇꯨꯡꯗ ꯂꯝꯐꯦꯜꯗ ꯑꯗꯨꯝ ꯆꯠꯄ ꯌꯥꯕ ꯑ ꯍꯥꯏꯗꯤ ꯑꯩꯒꯤꯁꯨ ꯆꯥꯕ ꯊꯛꯄꯒꯤ ꯒꯦꯁ ꯂꯩꯕ ꯑꯗꯩꯗꯤ ꯃꯣꯏꯅ ꯍꯥꯏꯁꯦ ꯎꯝ ꯃꯣꯏꯅ ꯄꯨꯡ ꯇꯔꯦꯠ ꯐꯥꯎ ꯇꯔꯦꯠ ꯃꯈꯥꯏ ꯐꯥꯎ ꯍꯥꯏꯁꯦ ꯇꯔꯦꯠ ꯃꯈꯥꯏꯗꯒꯤ ꯍꯜꯂꯛꯄꯗ ꯄꯨꯡ ꯅꯤꯄꯥꯟ ꯈꯔ ꯑꯗꯨꯝ ꯍꯦꯜꯂꯞ ꯆꯠꯀꯅꯦꯕ ꯒꯥꯔꯤ ꯉꯥꯛꯇ ꯉꯥꯏꯦ ꯀ ꯍꯥꯏꯕ ꯑꯃ ꯂꯩ ꯑꯗꯗꯒꯤ ꯅꯣꯡ ꯄꯥꯇꯣꯛ ꯄꯨꯂꯛꯄ ꯍꯥꯏꯕ ꯑꯃ ꯂꯩ ꯇꯧꯗ꯭ꯔꯥ ꯑꯗꯨꯝ ꯅꯤꯄꯥꯟ ꯈꯔꯦ ꯍꯂꯛ ꯅꯤꯄꯥꯟ
ꯅꯥꯛꯁꯛꯈꯕ ꯅꯪ
ꯑꯗꯨꯅꯦ ꯅꯤꯄꯥꯜ ꯃꯤꯅꯠ ꯐꯤꯞꯇꯤꯟ ꯅꯤꯄꯥꯜ ꯃꯤꯅꯠ ꯊꯥꯔꯇꯤ ꯁꯨꯃꯥꯏꯅ ꯂꯥꯛꯅꯤꯗꯅ ꯃꯇꯝꯁꯦ ꯑꯗ ꯃꯥꯏ ꯇꯥꯏꯃꯤꯡ ꯍꯥꯏꯗꯤ ꯍꯜꯂꯛꯑꯒ ꯁꯤꯒꯤꯃꯨꯛ ꯇꯝꯕꯒꯤ ꯆꯠꯂꯛꯑꯒꯗꯤ ꯑꯅꯝꯕꯅ ꯑꯌꯨꯛꯇ ꯑꯣꯏꯔꯛꯀꯅꯦꯕ ꯄꯨꯡ ꯑꯗꯨꯝ ꯄꯟ ꯇꯔꯥ ꯁ꯭ꯋꯥꯏ ꯑꯣꯏꯔꯣꯏꯗ꯭ꯔꯥ ꯃꯤꯒꯤ ꯑꯣꯐꯤꯁ ꯑꯋꯥꯗ ꯂꯣꯏꯅ ꯑꯣꯏꯅꯩ ꯉꯥꯛꯇꯅꯦ ꯑ ꯑꯗꯨꯗꯤ ꯁꯤꯔꯦ ꯑꯗꯨꯗꯤ ꯃꯥꯄꯜ ꯃꯥꯄꯜꯗꯩ ꯍꯧꯔꯦ ꯈꯜꯂꯣꯅꯦ ꯑꯩꯗꯤ ꯑꯗꯨꯝ ꯏꯔꯨꯗꯃꯥꯏꯅ ꯇꯧꯕꯗꯨ ꯅꯪꯉꯣꯏ ꯏ ꯆꯥꯕꯗ ꯀꯁꯨ ꯅꯉꯦ
ꯎꯝ
ꯀ ꯅꯪꯒꯦ ꯐꯤꯝꯅꯦ ꯑꯗꯨꯗꯤ ꯁꯣꯝꯅꯥꯀꯟꯗ ꯆꯠꯂꯣ ꯁꯣꯅꯥꯀꯟꯗ ꯍꯥꯏꯗꯣꯔꯛꯑꯣ ꯑꯩꯣꯏ ꯐꯤꯕꯝꯅꯤ ꯑꯗꯣ
ꯎꯝ ꯌꯦꯡꯉꯨ ꯈꯜꯂ ꯑꯃꯨꯗ ꯍꯥꯟꯅ ꯌꯦꯡꯊꯣꯛꯄ ꯆꯠꯊꯣꯛꯎꯒꯦ ꯍꯥꯏꯕ꯭ꯔꯥ ꯂꯩꯕꯩ ꯋꯥꯗꯤꯅꯦ ꯂꯛꯁꯃꯤ ꯃꯌꯥꯝ ꯂꯩꯕꯅꯤ ꯇꯝꯍꯧꯕꯁꯦ
ꯇꯤ ꯖꯤꯖꯤ ꯃꯌꯥꯒꯤꯗ ꯌꯦꯡꯉꯨ ꯖꯤꯕꯥꯅ ꯌꯦꯡꯉꯨ ꯅꯪꯁ
ꯎꯝ
ꯎ ꯍꯧꯖꯪꯈ꯭ꯔꯕ ꯑꯗꯒꯤ ꯀꯃꯥꯏꯅ ꯇꯧꯔꯤꯅ
ꯍꯧꯈ꯭ꯔꯁꯨꯅꯦ ꯍꯧꯈ꯭ꯔꯁꯨ ꯊꯥ ꯈꯨꯗꯤꯡꯛꯇ ꯊꯥ ꯈꯨꯗꯤꯡꯗꯒꯤ ꯍꯧꯗꯣꯏꯅꯦꯕ
ꯍꯣꯏ ꯑꯗꯨꯗꯣ ꯍꯟꯗꯛ ꯊꯥ ꯍꯧꯈ꯭ꯔꯦ ꯍꯥꯏꯔꯒꯗꯤ ꯍꯟꯗꯛ ꯊꯥꯁꯦ ꯍꯧꯖꯤꯟꯈ꯭ꯔꯦ ꯑꯗꯨꯃꯥꯏꯅ ꯀꯩꯅꯣ ꯇꯧꯔꯦ ꯍꯥꯏꯗꯤ ꯎ ꯍꯥꯏꯗꯤ ꯀꯣꯟꯅ ꯌꯥꯎꯖꯒꯦꯁꯨ ꯍꯥꯏꯗꯤ ꯍꯧꯖꯪꯈꯁꯨ ꯑꯗꯨꯝ ꯌꯥꯎꯖꯒꯦ ꯍꯥꯏꯕ ꯃꯤ ꯌꯥꯎꯕ ꯌꯥꯏꯗꯅ ꯃꯣꯏꯒꯤ ꯑꯗꯣ ꯑꯗꯨꯒꯨꯝꯕꯩ ꯇꯜꯂꯦꯕ ꯍꯥꯏꯗꯤ ꯃꯤꯅ ꯇꯧꯔꯤ ꯀꯌꯥꯝ ꯄꯨꯟ ꯇꯧꯍꯨꯝ ꯐꯩꯌꯦꯕ ꯑꯗ ꯅꯅꯨꯡ ꯊꯥꯁꯦ ꯍꯧꯖꯤꯟꯈ꯭ꯔꯦ ꯍꯥꯏꯔꯁꯨ ꯃꯊꯪ ꯊꯥꯗ ꯑꯩꯅ ꯉꯥꯏꯔꯒ ꯇꯧꯕꯗꯤ ꯌꯥꯏꯗꯅ
ꯎꯝ
ꯑꯗꯨꯃꯥꯏꯅ ꯒꯦꯁ ꯂꯩ ꯇꯧꯒꯦ ꯑꯩꯅ ꯈꯪꯕꯗꯅꯦ ꯑ ꯏꯝꯐꯥꯜ ꯃꯅꯨꯡꯗ ꯅꯨꯡ ꯑꯦꯔꯤꯌꯥꯁꯦ ꯁꯤꯃꯗ ꯁꯨ ꯁꯨ ꯅꯩꯔꯒ ꯇꯝꯈꯤꯕ ꯐꯩꯌꯦꯕ ꯆꯧꯒꯦ ꯇꯝꯃꯗꯤ ꯂꯥꯡ ꯐꯥꯡꯗ꯭ꯔ ꯑꯩꯅ ꯕꯖꯥꯔꯗꯒꯤ ꯑꯦꯝ ꯌꯨ ꯆꯠꯂꯛꯄ ꯍꯥꯏꯁꯦꯡꯨꯛ ꯑꯩꯈꯣꯏꯒꯤ ꯁꯤꯒ ꯑꯃꯨꯛ ꯅꯛꯅꯔꯃꯤ ꯅꯛꯅꯗ꯭ꯔꯥ ꯑꯗꯨꯗꯤ ꯗꯤꯁꯇꯦꯟꯁꯁꯨ ꯌꯦꯡꯉꯨ ꯑꯩꯉꯣꯟꯗꯗꯤ ꯃꯌꯥꯝ ꯒꯦꯞ ꯃꯌꯥꯝ ꯂꯩ ꯍꯥꯏꯅꯦ ꯑꯗꯨꯗ ꯂꯥꯛꯄꯗ ꯍꯣꯏ ꯐꯥꯏꯚ ꯀꯦ ꯑꯃ ꯇꯥꯔꯒꯁꯨ ꯑꯩꯒꯤ ꯕꯔꯥꯗꯗꯤ ꯂꯨꯄꯥ ꯅꯣꯡꯃꯗ ꯍꯨꯝꯐꯨ ꯍꯨꯝꯐꯨ ꯇꯤꯡꯉꯛꯄ ꯍꯥꯏꯖꯩ ꯕꯔꯥꯗꯁꯨ ꯑꯗꯨꯁꯨ ꯃ ꯆꯠꯂꯛ ꯀꯣꯏꯟ ꯆꯠꯂꯣꯏꯗ꯭ꯔꯥ ꯑ ꯑꯗꯨꯗꯤ ꯀꯛ꯭ ꯄꯣꯠꯇꯣ ꯑꯩꯒꯤ ꯕꯣꯔꯥꯗ ꯆꯥꯝꯃꯉꯥ ꯍꯥꯡꯀꯠꯂꯦꯕ
ꯎꯝ
ꯑꯗꯨꯅ ꯑꯗꯨꯒꯕꯁꯨ ꯈꯟꯕ ꯌꯥꯕ ꯅꯠꯇꯦ
ꯎꯝ ꯎꯝ ꯁꯤꯒꯤꯗꯤ ꯅꯪ ꯑꯗꯨꯝ ꯈꯣꯡ ꯆꯠꯂꯁꯨ ꯌꯥꯏ ꯑꯗꯨꯒ ꯅꯣꯡ ꯐꯨꯠꯇꯣ ꯊꯦꯡꯉꯦ ꯍꯥꯏꯇꯥꯔꯁꯨ ꯑꯗꯨꯝ ꯀꯩꯅꯣꯝ ꯆꯠꯈꯤꯕ ꯌꯥꯏꯑꯕ ꯃꯩꯁ ꯈꯔ ꯍꯜꯂꯛꯄ
ꯍꯣꯏ ꯍꯥꯏꯗꯤ ꯌꯥꯝ ꯅꯨꯡꯁꯥ ꯌꯥꯝ ꯁꯥꯕꯒꯨꯝꯕ ꯀꯩꯗꯣꯒꯕꯗꯤ ꯈꯣꯡꯁꯦ ꯐ ꯌꯥꯝ ꯋꯥꯏꯑꯦꯕ ꯏꯁꯥꯁꯦ ꯑꯗꯣ ꯍꯣꯏ ꯑꯗꯨꯒꯨꯝꯕꯗ ꯆꯠꯈꯤꯕ ꯑꯃ ꯑꯗꯩ ꯅꯠꯇ꯭ꯔꯒꯁꯨ ꯑꯦ ꯑꯌꯨꯛꯀꯨꯝꯕ ꯑꯣꯏꯔꯒꯅꯦꯒꯇꯥ ꯈꯣꯡꯒ ꯆꯠꯈ꯭ꯔ ꯂꯣꯏꯔꯦ ꯋꯥꯛꯀꯤꯡ ꯑꯣꯏꯅ
ꯑꯗꯨꯒ ꯁꯤꯅ ꯂꯨꯄꯥ ꯀꯨꯟꯃꯨꯛ ꯂ ꯑꯣꯏꯔꯛꯇꯣꯏꯅꯦꯕ ꯂꯨꯄꯥ ꯀꯨꯟꯒꯤ ꯗꯤꯁꯇꯦꯟꯁ ꯑꯣꯏꯔꯛꯇꯣꯏꯅꯦꯕ
ꯑꯅꯦ
ꯎꯝ ꯂꯨꯄꯥ ꯇꯔꯥ ꯈꯛꯇꯪ ꯍꯟꯊꯔꯛꯄ ꯍꯥꯏꯁꯦ ꯅꯪ ꯊꯥꯗꯗꯤ ꯐꯅꯌꯥꯝ ꯍꯟꯊꯔꯛꯈꯤꯅꯦꯕ
ꯑꯗꯨꯒꯨꯝꯕ ꯀꯟꯗ ꯌꯥꯗꯦ ꯑꯗꯩꯗꯤ ꯑꯗꯩꯗꯤ ꯃꯍꯥꯏ ꯋꯥꯅꯤ ꯑꯗꯨꯝ ꯁꯨꯝ ꯑꯩꯈꯣꯏꯅ ꯑꯇꯣꯞꯄ ꯇꯝꯃꯔꯣꯏ ꯍꯥꯏꯅ ꯑꯃꯨꯛꯁꯨ ꯐꯕ ꯎꯔꯝ
ꯑꯣ
ꯇꯥꯏ ꯇ